ꯍꯣꯏ ꯇꯥꯌꯦ
ꯍꯣꯏ
ꯎꯝ
ꯇꯧꯋꯦꯅꯪ
ꯑꯗꯨꯝ ꯂꯩꯌꯦꯕ ꯅꯟꯗꯤ
ꯍꯣꯏ ꯆꯞ ꯃꯅꯥꯅꯦ ꯍꯥꯏꯁꯨ
ꯎꯝ
ꯆꯠ ꯆꯗ꯭ꯔꯤꯀꯣ
ꯍꯣꯏ ꯆꯥꯗ꯭ꯔꯤ
ꯑꯣ
ꯂꯣꯟꯗꯤ ꯆꯥꯔꯕ꯭ꯔꯥ
ꯆꯗ꯭ꯔꯤ ꯑꯦ ꯑꯗꯨꯒ ꯑꯁꯨ ꯅꯁꯤꯗꯣ ꯑꯩꯈꯣꯏ ꯗꯥꯎ ꯍꯦꯟꯖꯟꯅꯄꯤ ꯑꯗꯨꯗꯤ ꯆꯥꯛꯁꯨ ꯆꯥꯅꯤꯡꯗ꯭ꯔꯔꯤ
ꯎꯝ ꯍꯥꯎꯇꯦ
ꯇꯥꯏ ꯇ ꯍꯒꯦ ꯍꯣꯏ ꯍꯥꯎꯇꯦ ꯗꯥꯏ ꯇꯧꯔꯦ ꯇꯧꯒꯤꯅꯤ ꯉꯁꯤꯗꯨ ꯎꯝ ꯑꯗꯨꯗ
ꯑꯗꯨꯗꯤ ꯑꯆꯥ ꯄꯣ ꯄ ꯇꯑꯣꯣ
ꯄꯩꯁꯥ ꯂꯩ ꯂꯩꯇꯦꯌꯥ ꯍꯥꯏꯦ ꯃꯃꯅ ꯄꯩꯁꯥ ꯊꯗꯇꯦ ꯈꯝꯕꯔꯣ ꯅꯅꯤ ꯃꯃ ꯇꯨ ꯑꯩꯅ ꯑꯩꯈꯣꯏꯒꯤ ꯍꯣꯁꯇꯦꯜ ꯐꯤꯒꯨꯝꯕ ꯨꯝꯕ ꯊꯥꯕꯤꯌꯣ ꯑꯗꯨꯅ ꯍꯥꯏꯈ꯭ꯔꯦꯀꯣ ꯑꯩꯅ ꯑꯗꯨꯁꯨ ꯊꯥꯕꯤꯗꯦ ꯍꯧꯖꯤꯛꯁꯨ ꯑꯩꯒꯤ ꯔꯦꯖꯤꯁꯇ꯭ꯔꯦꯁꯟ ꯐꯤꯒꯨꯝꯕ ꯑꯗꯨꯒ ꯑꯩꯈꯣꯏꯒꯤ ꯏꯟꯇꯔꯟꯁꯤꯞꯀꯤ ꯅꯦꯝꯇꯦꯛꯀꯨꯝꯕ ꯀꯣ
ꯎꯝ
ꯑꯩꯈꯣꯏ ꯄꯤꯁꯠ ꯆꯀꯦ ꯑꯗꯨꯃꯥꯏꯅ ꯆꯀꯦ ꯆꯀꯦ ꯍꯥꯏꯈ꯭ꯔꯦ ꯑꯗꯨꯒ ꯂꯣꯏꯅ ꯇꯣꯇꯣꯜꯗꯨ ꯇꯨ ꯊꯥꯎꯖꯟ ꯑꯦ ꯅꯥꯏꯟ ꯊꯥꯎꯖꯟ ꯐꯥꯏꯚ ꯍꯟꯗ꯭ꯔꯦꯠ ꯆꯠꯈ꯭ꯔꯦ ꯀꯣ ꯑꯩꯅ ꯍꯥꯏꯈ꯭ꯔꯦ ꯑꯗꯨꯁꯨ ꯍꯧꯖꯤꯛꯁꯨ ꯊꯥꯕꯤꯗꯦ ꯑꯗꯨꯅ ꯍꯥꯏꯗꯤ ꯄꯣꯀꯦꯠ ꯃꯅꯤꯁꯨ ꯑꯥꯁ ꯇꯧꯔꯒꯁꯨ ꯅꯨꯡꯉꯥꯏꯇꯦ
ꯎꯝ
ꯑꯅ ꯍꯥꯏꯩꯔꯗꯤ ꯄꯩꯁꯥ ꯂꯩꯇ ꯅ ꯁꯤꯋꯥꯥꯏꯅ ꯃꯔꯨ ꯇ ꯊ ꯎ ꯊꯞꯈ꯭ꯔꯦ ꯈꯨꯖꯤꯛꯇ ꯀꯁꯇꯃꯔꯁꯨ ꯂꯩꯇꯦ ꯑꯗꯨꯝ ꯅꯍꯥꯟ ꯍꯥꯏꯔ ꯍꯥꯏꯔꯒꯗꯦ ꯀꯃꯥꯏꯅ ꯑꯁꯇꯒꯦ ꯄꯩꯁꯥꯗꯨ ꯎꯝ ꯑꯗ ꯆꯇꯦ
ꯑꯗꯨ ꯅꯪꯒꯤ ꯏꯃꯥꯗꯨ ꯄꯩꯤꯁꯥ ꯑꯌꯥꯝꯕꯌꯦꯅ
ꯤ ꯂꯩꯇꯦ ꯑꯗꯨꯝꯅ ꯍꯥꯏꯕꯗꯨ ꯀ ꯑꯗꯨꯃꯥꯏꯅ ꯄꯥꯏꯅꯤꯡꯅꯤ
ꯅꯪ ꯏꯃꯃ ꯇꯨ ꯐꯔꯦ
ꯍꯣꯏ ꯃꯆꯁꯨ ꯃꯔꯨꯒꯨꯝꯕ ꯌꯥꯝ ꯃꯨꯝ ꯃꯔꯨꯞꯀꯨꯝꯕꯀꯣ ꯌꯥꯝ ꯖꯣꯏꯟ ꯇꯧꯑꯦꯕ ꯑꯩꯒꯤ ꯏꯃꯥꯗꯨ
ꯍꯣꯏ ꯅꯈꯣꯏꯗꯣ ꯀꯩꯁꯨ ꯌꯥꯝꯅ ꯄꯥꯏꯑꯀꯣ
ꯊꯗꯦꯗ
ꯍ ꯍ ꯀꯣꯈꯪ ꯅꯗꯥ ꯐꯩꯗ꯭ꯔꯁꯨ ꯑꯩ ꯈꯪꯉꯦ
ꯎꯝ
ꯑꯔꯍꯥ ꯅꯪ ꯑꯁꯤꯗ ꯂꯥꯛꯀꯦꯔꯣ
ꯎꯝ ꯂꯔꯣꯏ
ꯑꯣ ꯂꯥꯁ ꯇꯥꯏꯝꯗꯣ ꯅꯪ ꯂꯥꯛꯑꯦ ꯑꯗꯨꯝꯅ ꯍꯥꯏꯕꯑꯣ
ꯎꯝ ꯍꯣꯏ ꯑꯗꯨ ꯍꯧꯖꯤꯛ ꯀꯥꯟꯁꯨ ꯂꯥꯛꯔꯣꯏꯗ
ꯎꯝ ꯂꯝꯕꯤꯁꯨ ꯐꯠꯇ꯭ꯔꯦꯀꯣ ꯑꯩꯈꯣꯏꯒꯤ ꯌꯨꯝꯒꯤꯗꯣ
ꯍꯣꯏ
ꯎꯝꯥꯏ ꯎꯝ ꯑꯗꯨ ꯍ
ꯅꯪꯒꯤ ꯏꯃꯥꯟꯅꯕꯤ ꯑꯩꯈꯣꯏꯁꯨ ꯑꯗꯨꯝ ꯐꯩꯀꯣ
ꯍꯣꯏ ꯂꯣꯏꯅꯃ ꯅꯐꯥꯏ ꯅꯪꯗꯨ ꯑ ꯀꯣꯏ ꯎ ꯃꯦꯔꯤꯠ ꯇꯧꯈ꯭ꯔꯤꯕ꯭ꯔꯣ
ꯅꯦꯛꯁ ꯏꯌꯥꯔ ꯇꯧꯒꯅꯤ
ꯎꯝ
ꯐꯒꯤ ꯇꯧ ꯏꯅꯤꯗ
ꯇꯧꯔ ꯀꯥꯏꯗꯦ
ꯑ
ꯁꯣꯅꯤꯗꯦ ꯂꯥꯏꯗꯤ
ꯀꯔꯤꯒꯤꯅꯣ
ꯗꯦꯕ
ꯌꯨꯝꯗ ꯑꯗꯨꯃꯅ ꯐꯝꯕꯁꯨ ꯅꯨꯡꯉꯥꯏꯀꯣ ꯍꯣꯏ ꯑꯗꯨꯅꯦ
ꯎꯝ
ꯑꯗꯨꯒ ꯑꯩꯈꯣꯏꯒꯤ ꯀꯥꯖꯤꯟ ꯑꯃꯗꯨ ꯃꯗꯨ ꯀꯗꯃꯅ ꯂꯩꯌꯦ
ꯀꯥꯖꯤꯟ
ꯀꯥꯖꯤꯟ ꯑꯃ ꯎꯝ ꯗꯤꯁꯤꯌꯅ ꯃꯦꯔꯦ ꯍꯣꯏ ꯌꯨꯝ ꯄꯥꯈ꯭ꯔꯦꯕ ꯑꯗꯨ
ꯃꯥꯗꯣ ꯄ꯭ꯔꯦꯒꯅꯦꯟ ꯑꯣꯏꯈ꯭ꯔꯕꯣ
ꯍꯨꯝ ꯑꯣꯗꯤ ꯍꯥꯏ
ꯑꯣ ꯑꯗꯨꯗꯤ ꯑꯗꯨꯗꯤ ꯃꯗꯨ ꯑꯗꯨꯝꯥꯏꯅ ꯌꯨꯝꯗ ꯊꯝꯒꯦꯔꯣ
ꯎꯝ ꯈꯖꯅ ꯈꯟꯗꯦ ꯍꯥꯏ
ꯑꯣ ꯑꯃꯒ ꯃꯥꯄꯜꯗ ꯆꯠꯁꯤꯔꯣ ꯃꯗꯨ ꯇꯥꯕ꯭ꯔꯣ ꯇꯥꯗ꯭ꯔꯤ ꯇꯥꯕ꯭ꯔꯣ ꯑꯁ ꯅꯪꯒꯤ ꯅꯦꯠꯋꯥꯛꯇꯣ ꯌꯥꯝꯅ ꯇꯜꯂꯦꯍꯦ꯫
ꯑ ꯑꯗꯨ ꯈꯥꯎ ꯍꯜꯂꯣ
ꯅꯪ ꯑꯣ ꯅꯦꯠꯋꯥꯛ ꯐꯖꯥꯕ ꯄ꯭ꯂꯦꯁ ꯑꯃꯗ ꯆꯜꯂꯨ ꯑꯗꯣ ꯅꯪ ꯀꯗꯤꯗ ꯂꯩꯌꯦ ꯍꯧꯖꯤꯛꯇꯣ ꯍꯜꯂꯣ ꯑꯥꯖꯤꯌ
ꯇꯥꯕ꯭ꯔꯣ
ꯇꯥꯏꯌꯦ ꯇꯥꯏꯌꯦ ꯅꯪ ꯅꯦꯠꯋꯥꯛ ꯐꯖꯥꯕ ꯄ꯭ꯂꯦꯁꯇ ꯆꯠꯂꯣ
ꯍꯜꯂꯣ ꯇꯥꯕꯔꯣ
ꯐꯖꯅ ꯇꯥꯗ꯭ꯔꯦ
ꯑꯣ ꯇꯥꯏꯌꯦ ꯍꯧꯖꯤꯛꯇꯣ ꯅꯪ ꯃꯥꯃꯥ ꯀꯗꯥꯏꯗ ꯂꯩ ꯍꯧꯖꯤꯛ